ꯍꯩꯕ꯭ꯔꯣ
ꯑꯥ ꯅꯤꯡꯉꯥꯏ
ꯅꯪ ꯈꯣꯟꯟꯖꯦꯜꯇꯥꯁꯤ ꯌꯥꯝ ꯍꯔꯥꯎ ꯑꯣꯏꯁꯤ
ꯑ
ꯀꯩ ꯀꯩ
ꯍꯧꯖꯤꯛ ꯁꯨꯝ ꯁꯨꯝ ꯊꯝꯅꯤꯗ
ꯑ
ꯌꯨꯝꯗꯀꯣ ꯍꯥꯏꯕꯗꯤ ꯃꯄꯥꯟ ꯊꯣꯛꯅꯤꯡꯉꯥꯏ ꯂꯩꯑ ꯑꯗꯨꯕꯨ ꯌꯥꯝ ꯁꯥꯃꯟꯕꯀꯣ ꯑꯩ ꯏꯚꯤꯅꯤꯡꯗ ꯑꯃꯨꯛꯀ ꯊꯣꯛꯂꯛꯀꯦ ꯍꯥꯏꯅ ꯅꯪꯗꯤꯌꯦ
ꯑꯩꯁꯨ ꯆꯠ ꯆꯠꯠꯇꯣꯛꯑꯒ ꯐꯝꯕ ꯂꯩꯌꯦ
ꯄꯤ ꯆꯔꯤꯅ
ꯎꯝ ꯃꯔꯦꯟ ꯃꯅꯥ ꯆꯥꯏꯉꯨꯁꯤ
ꯉꯥꯒꯨꯝꯕ ꯁꯥ ꯀꯨꯝꯕꯗꯤ ꯍꯥꯞꯗ꯭ꯔꯣꯏ
ꯍꯥꯐ ꯆꯤꯖ
ꯆꯥꯎꯔ ꯃꯗꯨꯅ ꯍꯥꯏꯒꯤ ꯍꯥꯟꯅ ꯍꯥꯎꯕꯅꯦ ꯑꯗꯨꯗꯣ
ꯎꯝ ꯁꯥꯒꯨꯝꯕ ꯆꯥꯕ ꯁꯔꯨꯛꯕꯨꯗꯤ ꯚꯤꯖꯤꯇꯦꯕꯜ ꯈꯨꯣꯡ ꯆꯥꯕꯅ ꯃꯁꯥ ꯌꯥꯝ ꯐꯕꯅꯤ ꯍꯥꯏ
ꯑꯗꯨꯅꯦ ꯑꯗꯨꯅꯦ ꯑꯗꯨꯕꯨ ꯁꯥꯁꯨ ꯄ꯭ꯔꯣꯇꯤꯟ ꯂꯩꯕꯀꯣ ꯑꯗꯨ ꯃꯤꯛꯁ ꯇꯧꯔꯒ ꯆꯥꯔꯗꯤ ꯑꯗꯨꯗꯨꯅ ꯈ꯭ꯋꯥꯏꯗꯒꯤ ꯍꯥꯎꯕꯅꯤ
ꯑꯣ ꯌꯥꯝꯅꯤ
ꯃꯤꯔꯦꯟꯒ ꯊꯔꯣꯏꯒ ꯑꯃꯨꯛ ꯀꯈ꯭ꯔꯤ ꯍꯥꯏꯁꯤꯔ ꯑꯃꯨꯛꯀ ꯀꯥꯎꯈ꯭ꯔꯦ ꯃꯗꯨꯒꯤ ꯁꯥꯗꯣ ꯊꯝꯃꯒꯀ ꯁꯥ ꯑꯀꯪꯕꯗꯣ ꯊꯝꯃꯒ ꯆꯥꯗ ꯑꯁ ꯌꯥꯝ ꯍꯥꯎ ꯍ ꯑꯗꯨꯗ
ꯑ
ꯁ ꯃꯅꯦ
ꯑ ꯑꯩꯒꯤꯔ ꯑꯥ
ꯍꯣꯏ ꯍꯥꯏꯌꯣ
ꯑꯩꯒꯤ ꯕꯦꯛꯒ꯭ꯔꯥꯎꯟ ꯁꯥꯎꯟꯁ ꯃꯪꯒꯣꯟ ꯇꯥꯕ꯭ꯔꯥ
ꯈꯔꯥꯛ ꯈꯔꯥꯛ ꯃꯤ ꯃꯈꯣꯟ ꯇꯥꯏ ꯍꯣꯏ ꯑꯃꯨꯛꯀ ꯍꯥꯟꯗꯩꯀꯣ ꯅꯨꯄꯥ ꯃꯈꯣꯟꯒꯨꯝꯕ ꯇꯥꯏꯌꯦꯕꯀꯣ
ꯑꯥ ꯑꯗꯨ ꯌꯥꯔꯣꯏꯗꯥꯖꯥꯔꯥ
ꯅ ꯀꯩꯁꯨ ꯀꯥꯏꯗ ꯃꯗꯨꯒꯨꯝꯕꯨꯛ ꯈꯣꯟꯅꯤꯦꯀꯣ ꯍꯥꯏꯕꯗꯤ ꯑꯩꯈꯣꯏꯅꯤ ꯁꯨꯃꯥꯏꯅꯤ ꯑ ꯇꯧꯒ ꯅꯪꯕꯨ ꯃꯤ ꯑꯃꯅ ꯑꯗꯨ ꯍꯥꯏꯁꯤꯔ ꯇꯧꯔꯛꯄ ꯀꯣ ꯇꯧꯔꯛꯄ ꯑꯗꯨꯗ ꯀꯨꯝꯃꯨꯀꯣ ꯑꯗꯨꯗꯣ ꯌꯥꯗꯦ ꯍꯥꯏꯕꯅꯤꯅ ꯑꯗꯨꯒꯃꯥ ꯑ ꯄꯤꯛ ꯄꯤꯛꯄꯁꯨ ꯀꯥꯏꯗꯦ ꯑꯣꯝ
ꯑꯩꯈꯣꯏ ꯑꯩꯈꯣꯏꯗꯤ ꯔꯦꯟꯗ ꯂꯩꯕꯅꯤꯅ ꯃꯤ ꯌꯥꯝꯃꯦꯕ ꯀꯥꯇꯣꯡꯉꯥꯜꯂꯁꯨ
ꯑꯣ ꯑꯗꯨ ꯅꯨꯡꯉꯥꯏꯕꯅꯦ ꯑꯗꯨ ꯁꯦ ꯔꯦꯟꯗ ꯂꯩꯕꯤꯔꯤꯀꯣ ꯑꯃ ꯑꯃ ꯑꯃ ꯀꯥ ꯂꯩꯔꯦ ꯑꯗꯨꯗꯤ ꯅꯨꯡꯉꯥꯏꯕꯅꯤ ꯋꯥꯔꯀꯞ ꯌꯦꯡꯕ ꯃꯇꯝꯗ ꯅꯨꯡꯉꯥꯏꯕꯅꯤꯀꯣ ꯑꯗꯨ ꯇꯁꯥꯏꯅ ꯍꯥꯏꯕꯅꯤ ꯑꯁ ꯌꯦꯡꯗꯔꯗꯤ
ꯑꯦ ꯀꯥꯔꯝꯕ ꯀꯟꯇꯔꯤꯗꯥ ꯁꯄꯣꯠ
ꯑꯩꯒꯤ ꯑꯅꯤ ꯁꯞꯄꯣꯔꯠ ꯇꯧꯋꯦꯕꯀꯣ ꯑꯃꯗꯤꯗꯤ ꯃꯄꯥꯟꯕꯨ ꯑꯃ ꯑꯩ ꯇꯧꯔꯦ ꯑꯗꯨꯒ ꯄꯣꯔꯇꯨꯒꯜꯕꯨ ꯑꯃ ꯇꯧꯔꯤꯕꯀꯣ ꯑꯗꯨꯒ ꯑꯩꯒꯤ ꯐ꯭ꯔꯦꯟꯁꯀꯤ ꯖꯄꯥꯟꯗꯤ ꯑꯃꯨꯛꯀ ꯆꯠꯈ꯭ꯔꯦ ꯃꯈꯣꯏꯒꯤ ꯉꯝꯗꯕꯒꯤꯀꯣ ꯑꯗꯣ ꯍꯌꯦꯡ ꯄꯨꯡꯁꯦ ꯃꯔꯤ ꯃꯈꯥꯏꯗ ꯑꯃꯨꯛꯀ ꯅꯨꯡꯗꯥꯡ ꯃꯔꯤ ꯃꯈꯥꯏ ꯍꯥꯏꯕꯗꯤ ꯑꯌꯨꯛ ꯀꯣ ꯑꯗꯨꯒꯨꯝꯕ ꯃꯇꯝꯗ ꯑꯃꯨꯛꯀ ꯃꯈꯣꯏꯅ ꯁꯤꯅꯥꯒꯅꯤ ꯑꯗꯨꯕꯨ ꯈꯪꯗꯦ ꯍꯧꯒꯠꯄ ꯉꯝꯒꯗ꯭ꯔꯥ ꯑꯗꯨꯕꯨ ꯍꯣ ꯄꯣꯇꯨꯒꯟ ꯅꯤꯅꯥꯀꯣ ꯌꯥꯝ ꯐꯖꯒꯅꯤꯌꯦ ꯄꯨꯠꯇꯨꯒꯜꯁꯨ ꯃꯈꯣꯏ ꯇꯤꯝꯁꯨ ꯌꯥꯝ ꯐꯖꯕ ꯑꯗꯨꯒ ꯀ꯭ꯔꯣꯋꯁꯤꯌꯥꯁꯨ ꯌꯥꯝ ꯐꯖꯕ ꯇꯤꯝꯅꯦꯕꯀꯣ
ꯑ ꯍꯌꯦꯡ ꯍꯌꯦꯡ ꯍꯥꯏꯗꯤ ꯐꯣꯔ ꯀꯩꯅꯣ ꯉꯁꯤ
ꯍꯣꯏ ꯍꯣꯏ ꯍꯣꯏ ꯐꯣꯔ ꯊꯥꯔꯇꯤ ꯑꯦ ꯑꯦꯝ ꯗꯥꯀꯣ ꯅꯨꯡꯉꯥꯏꯕꯅꯤ ꯑꯩꯈꯣꯏꯁꯨ ꯌꯦꯡꯉꯣ ꯌꯦꯡꯗ꯭ꯔꯗꯤ
ꯈꯔꯅ ꯌꯦꯡꯉꯥꯏ ꯑꯗꯨꯕꯨ ꯗꯇꯥ ꯌꯥꯎꯗꯕꯒꯤ
ꯍ ꯍꯣꯏ ꯗ ꯋꯥꯏꯐꯥꯏ ꯅꯠꯇ꯭ꯔꯗꯤꯀꯣ ꯑꯩꯈꯣꯏꯒꯤ ꯐꯣꯟꯒꯤ ꯗꯇꯥꯗ ꯄꯥꯏꯗꯤ ꯇꯥꯔꯦ ꯌꯥꯝ ꯆꯥꯕꯅꯤ
ꯎꯝ ꯑꯗꯨꯒꯤ ꯌꯦꯡꯕ ꯐꯪꯗ꯭ꯔꯦ
ꯑꯗꯨꯕꯨ ꯋꯥꯏꯐꯥꯏꯒꯨꯝꯕꯗꯤꯀꯣ ꯑꯗꯣ ꯍꯣꯏ ꯈ ꯀꯨꯝꯃꯟꯗꯤ ꯂꯥꯏꯑꯦꯗꯤ ꯌꯦꯡꯕ ꯌꯥꯔꯅꯤꯅꯀꯣ
ꯎꯝ
ꯑꯗꯨ ꯂꯩꯔꯗꯤ ꯌꯨꯇ꯭ꯌꯕꯀꯨꯝꯕꯗ ꯍꯥꯏꯂꯥꯏꯠ ꯑꯃ ꯌꯦꯡꯕ ꯇꯥꯔꯦꯕ
ꯎꯝ
ꯑꯩꯒꯤ ꯑ ꯑ ꯍꯥꯏꯗꯦ
ꯀꯥꯎꯈ꯭ꯔꯦ ꯑꯃꯨꯛ ꯀꯥꯔꯤ ꯍꯥꯏꯔꯣꯔꯥ ꯑꯩ
ꯑꯃꯨꯛꯀꯥ ꯀꯔꯤ ꯑꯣ ꯅꯪꯗꯤ ꯀꯣꯂꯦꯖ ꯀꯨꯝꯕ ꯀꯥꯕ꯭ꯔꯥ ꯑꯗꯨꯒ ꯊꯕꯛꯀꯨꯝꯕ ꯀꯔꯤ ꯀꯔꯤ ꯇꯧ ꯉꯁꯤ ꯍꯧꯖꯤꯛꯀꯥꯟꯁꯦ ꯍꯥꯏꯕꯅꯤꯗꯥ
ꯀꯣꯂꯦꯖꯁꯨ ꯊꯕꯛꯁꯨ ꯀꯣꯆꯤꯡꯁꯨ ꯂꯣꯏꯅ
ꯑꯗꯨꯒꯤ ꯅꯨꯄꯤꯁꯤꯡꯅꯦ ꯀ꯭ꯋꯥꯂꯤꯇꯤ ꯂꯩꯕ ꯍꯥꯏꯕ ꯅꯨꯄꯤꯁꯤꯡꯗꯣ
ꯑꯥ
ꯑꯗꯨꯅꯦ ꯑꯗꯨꯅꯤ ꯇꯁꯦꯡꯅ ꯍꯥꯏꯕꯅꯦ ꯍꯥꯏꯕꯗꯤ ꯊꯕꯛ ꯌꯥꯝꯅ ꯇꯧꯕ ꯉꯝꯕꯀꯣ ꯑꯗꯨꯒ ꯑꯗ ꯀꯂꯦꯖ ꯁꯠꯕ ꯑꯗꯨ ꯊꯕꯛ ꯇꯧꯕ ꯑꯗꯣ ꯀꯣꯆꯤꯡ ꯀꯔꯤ ꯀꯔꯥ ꯑꯦꯛꯖꯥꯝ ꯊꯥꯅꯉꯥꯏ ꯇꯧꯕꯀꯣ ꯑꯗꯨꯒꯤ ꯃꯤꯁꯤꯡꯅꯤ ꯅꯨꯄꯥꯁꯤꯡꯅ ꯄꯥꯝꯝꯕ ꯍꯥꯏꯕꯗꯨ
ꯀꯣꯂꯦꯖ ꯀꯣꯂꯦꯖꯗꯤ ꯔꯤꯒꯨꯂꯔ ꯆꯠꯠꯇꯦ ꯀꯣꯔꯦꯁꯄꯣꯟꯗꯤꯡ ꯊꯝꯒꯦ
ꯀꯩꯁꯨ ꯀꯔꯤꯗꯥꯛ ꯀꯣ ꯏꯁꯄꯦꯟꯁꯨ ꯀꯣ ꯏꯁ ꯀꯟꯗꯁꯨ ꯐꯨꯜ ꯇꯥꯏꯝꯁꯨ ꯀꯣ
ꯑꯥ
ꯑ ꯈꯛꯇ꯭ꯔꯦ ꯍꯥꯏꯁꯤꯔꯦ ꯏꯖꯨꯀꯦꯁꯟꯗꯤ ꯏꯖꯨꯀꯦꯁꯟꯅꯦꯕꯀꯣ ꯍꯣꯏ ꯐꯨ ꯆꯔꯣ ꯁ ꯏꯖꯨꯀꯦꯁꯟꯅꯤ ꯑꯗꯨꯒ ꯑꯩꯈꯣꯏꯅ ꯀꯣꯔꯣꯁꯄꯦꯟꯗꯦꯟꯁꯁꯨ ꯏꯗꯨꯀꯦꯁꯟꯅꯤ ꯍꯥꯏꯕꯗꯤ ꯀꯅꯥꯒꯨꯝꯕ ꯁ꯭ꯀꯨꯜꯗ ꯊꯝꯂꯁꯨ ꯃꯈꯣꯏ ꯀ꯭ꯂꯥꯁ ꯁꯞ ꯆꯠꯆꯗꯦꯀꯣ ꯍꯥꯏꯕꯗꯤ ꯍꯞꯇꯥ ꯑꯃꯗ ꯊꯥ ꯑꯃꯗ ꯅꯨꯃꯤꯠ ꯑꯃ ꯑꯅꯤ ꯈꯔ ꯆꯠꯂꯒ ꯑꯦꯛꯖꯥꯝ ꯊꯥꯕ ꯑꯗꯨꯒ ꯑꯦꯛꯖꯥꯝ ꯊꯥꯕ ꯃꯇꯝꯗ ꯑꯦꯛꯖꯥꯝ ꯐꯤꯌꯥꯔ ꯇꯧꯒꯅꯦꯕꯀꯣ ꯑꯗꯨꯒꯤ ꯃꯤꯁꯤꯡ ꯌꯥꯝ ꯂꯥꯛꯏꯕ ꯑꯩꯒꯤ ꯏꯃꯥꯟꯅꯕꯁꯤꯡꯁꯨꯀꯣ
ꯑ
ꯑꯗꯨꯒꯤꯅꯤ ꯑꯗꯨꯕꯨ ꯀꯣꯔꯣꯁꯄꯣꯟꯗꯦꯟꯅ ꯊꯝꯃꯒ ꯁꯤꯔꯥ ꯁꯤꯔꯥ ꯐꯖꯅ ꯇꯝꯃꯗꯤ ꯑꯗꯨꯒꯤꯅ ꯍꯦꯟꯅ ꯐꯥꯏ ꯑ ꯑꯗꯨꯗꯅ
ꯍ
ꯑꯁꯦꯡꯕꯅꯦꯀꯣ ꯑꯗꯨꯅ ꯍꯦꯟꯅ ꯐꯕ ꯃꯤ ꯍꯥꯏꯕꯗꯤ ꯃꯈꯣꯏꯅ ꯑꯗꯨꯒ ꯔꯤꯒꯨꯂꯔꯁꯤꯅ ꯆꯠꯂꯒ ꯀꯣ ꯑꯩꯈꯣꯏꯅ ꯀ꯭ꯂꯥꯁꯁꯨ ꯆꯥꯗꯦ ꯇꯨꯝꯂꯒ ꯐꯣꯟ ꯈꯥꯏꯔꯒ ꯂꯩꯔꯒ ꯑꯦꯛꯖꯥꯝ ꯃꯒ ꯑꯗꯨꯒ ꯁꯨꯃꯥꯏꯅ ꯇꯧꯋꯦ ꯑꯗꯨꯒꯒ ꯄꯥꯔꯒ ꯑꯃꯨꯛꯒ ꯃꯈꯣꯏꯅ ꯇ ꯑꯁꯂꯅ ꯉꯝꯗꯦꯕ ꯑꯣ ꯃꯤ ꯌꯥꯝ ꯂꯩꯌꯦ ꯑꯗꯨꯒꯤ ꯃꯤꯁꯤꯡꯗꯣ ꯀꯣ ꯑꯗꯨꯒꯤꯅꯦ ꯍꯥꯏꯔꯤꯁꯦ
ꯎꯝ
ꯎꯝ
ꯎꯝ ꯅꯪꯗꯤ ꯀꯩ ꯀꯩ ꯍꯣꯠꯅꯔꯦ ꯅꯪꯒꯤ ꯃꯈꯨꯈꯣꯡ ꯇꯥꯕꯗ ꯑꯍꯟ ꯗꯤ ꯅꯪ ꯍ ꯋꯥ ꯉꯥꯡꯁꯨ ꯉꯥꯡꯇꯥ
ꯑ ꯑꯁꯨ ꯈꯝꯗꯦ ꯑꯗꯨꯕꯨꯣ ꯍꯧꯖꯤꯛꯇꯗꯤ ꯊꯕꯛꯀ ꯇꯧꯗꯗ ꯑꯩꯁꯨ ꯔꯁꯤꯔꯥ ꯖꯟꯗꯀꯣ ꯑꯩꯒꯤ ꯑꯦꯛꯖꯥꯝ ꯂꯣꯏꯈ꯭ꯔꯦꯕ ꯑꯩꯒꯤ ꯃꯁ ꯇ ꯍꯥꯏꯔꯤ ꯀꯣ
ꯑꯥ
ꯃꯁꯇꯒꯤ ꯛꯖꯝ ꯂꯣꯏꯈ꯭ꯔꯦ ꯑꯗꯨꯒ ꯍꯧꯖꯤꯛꯇꯤ ꯑꯩꯒꯤ ꯔꯤꯖꯜ ꯉꯥꯏꯔꯤ ꯍꯥꯏꯕꯗꯤ ꯑꯩꯒꯤ ꯑ ꯐꯥꯏꯅꯥꯜ ꯁꯦꯃꯦꯁꯇꯔꯒꯤ ꯑꯦꯛꯖꯥꯝ ꯀꯥꯎ ꯉꯥꯏꯔꯤꯕꯅꯦꯕ ꯑꯦꯝ ꯑꯦꯒꯤ ꯑꯗ
ꯕ
ꯑꯗꯨ ꯃꯔꯤꯦ ꯑꯗꯨꯒ ꯍꯧꯖꯤꯛ ꯊꯕꯛ ꯇꯧꯗꯦ ꯑꯗꯨꯕꯨ ꯇꯧꯒꯦ ꯈꯟꯕꯅꯦꯕꯨ ꯆꯠꯊꯣꯛ ꯑꯗꯨꯒ ꯇꯧꯕ ꯅꯨꯡꯁꯥ ꯁꯥꯍꯟꯕꯀꯣ ꯑꯩꯒꯤ ꯂꯥꯏꯔꯤ ꯝꯗ ꯌꯥꯝ ꯁꯥꯏ ꯌꯅꯁꯨ ꯍꯣꯏꯣꯏ ꯌꯨꯝꯗꯁꯨ ꯂꯩꯕ ꯉꯝꯗꯦꯕ ꯍꯥꯏꯕꯗꯤ ꯑꯩꯈꯣꯏꯒꯤ ꯍꯤꯌꯨꯃꯤꯗꯤꯇꯤ ꯌꯥꯝ ꯋꯥꯡꯉꯦꯕꯀꯣ ꯑꯗꯨꯒ ꯃꯄꯥ ꯑꯗꯣ ꯊꯣꯔꯛꯑꯒꯁꯨ ꯌꯥꯝ ꯅꯨꯡꯁꯥ ꯁꯥꯏꯦ ꯑꯗꯨꯒꯤꯅꯤ ꯅꯪꯈ꯭ꯋꯥꯏ ꯂꯩꯐꯝꯗꯤ ꯀꯔꯝꯍꯥꯏꯅ ꯇꯧꯕ꯭ꯔꯣ ꯁꯥꯕ꯭ꯔꯥ ꯅꯣꯡ ꯆꯨꯕ꯭ꯔꯥ ꯑ ꯇꯝꯄꯥꯛ ꯂꯩꯕ꯭ꯔꯥ ꯆꯤꯡꯅ ꯂꯩꯏꯕ꯭ꯔꯥ ꯅꯈꯣꯏꯒꯤ
ꯇꯝꯄꯥꯥꯇꯂ ꯍꯧꯖꯤꯀꯤꯦ
ꯂꯝꯄꯥꯛꯅ ꯂꯥꯏꯗꯤ ꯌꯦꯟꯁꯥꯡ ꯑꯍꯥꯎ ꯑꯍꯥꯎꯕ ꯆꯥꯒꯅꯤ ꯑꯩ ꯈꯪꯉꯤ ꯇꯝ ꯐꯒ ꯂꯩꯣ ꯃꯤꯁꯤ
ꯆꯥꯗ ꯏꯗꯥꯏꯣ ꯑꯣꯝꯗꯂ ꯏꯦ
ꯑꯣ
ꯇꯝꯅ
ꯍꯥꯎ ꯎꯅꯤ ꯍꯥꯎ ꯎꯅꯤ ꯍꯥꯎ ꯍꯥꯎꯔꯒ ꯆꯥꯔꯒ ꯑꯃꯨꯛꯀ ꯇꯨꯝꯃꯒ ꯂꯦꯛ ꯄꯥꯔꯒ ꯂꯩꯥꯛꯏꯕ ꯄꯨꯟꯁꯤꯗꯣ ꯌꯥꯝ ꯅꯨꯡꯉꯥꯏꯕ ꯑꯗꯨ
ꯍꯥꯏꯗꯤ ꯏꯊꯟꯗ ꯂꯩꯗꯕꯒꯤꯀꯣ ꯍꯥꯏꯗꯤ
ꯎꯝ ꯎꯝ
ꯑꯗꯨꯗꯤ ꯃꯤ ꯑꯍꯨꯝ ꯃꯔꯤ ꯃꯉꯥ ꯇꯔꯨꯛ ꯀꯨꯝꯕꯗ ꯂꯩꯌꯦꯕꯀꯣ ꯑꯩꯈꯣꯏ ꯑꯄꯥꯔꯠꯃꯦꯟꯗꯀꯣ
ꯑꯥ
ꯍꯁꯦ ꯍꯥꯏ ꯀꯨꯝ ꯃꯥꯜ ꯍꯦ ꯆꯕ ꯗꯤ ꯃꯤ ꯌꯥꯝꯁꯤꯅ ꯂꯥꯛꯑꯒ ꯆꯥꯕ
ꯦ ꯎꯝ ꯏꯅꯤ ꯆꯒ
ꯅꯪꯒꯤ ꯕꯦꯛꯒ꯭ꯔꯥꯎꯟ ꯃꯈꯜꯁꯦ ꯑꯃꯨꯛꯀ ꯋꯥꯡꯈꯠꯂꯁꯤ
ꯍꯣꯏ ꯍꯣꯏ ꯑꯩꯈꯣꯏ ꯀꯥ ꯑꯃꯅꯛꯇ ꯅꯨꯄꯥ ꯑꯃ ꯂꯩꯔꯤ
ꯑꯗꯅꯤ ꯑꯗꯅꯤ ꯀꯩꯁꯨ ꯀꯥꯏꯔ ꯃꯗꯨ ꯀꯨꯝꯀꯣ ꯅꯪ ꯅꯪꯕꯨ ꯍꯥꯏꯁꯤꯔꯥ ꯑ ꯀꯥꯎꯔꯒ ꯑꯗꯨꯗꯥ ꯇꯧꯗꯔꯤꯀꯣ
ꯑꯣ ꯀꯥꯏꯖ ꯀꯣ ꯑꯗꯨ ꯑꯗꯨ ꯑ ꯑꯩꯩꯅ ꯑꯗꯨ ꯑꯩꯈꯣꯏꯗꯤ ꯂꯝꯕꯤ ꯃꯅꯥꯛꯇꯁꯨ ꯂꯩ ꯑꯗꯨꯒꯤ ꯒꯥꯔꯤ ꯃꯈꯣꯜꯒꯨꯝꯕ ꯑꯗꯨ ꯇꯥꯔꯗꯤ ꯄꯥꯈꯠ ꯐꯩꯅ
ꯍꯧꯖꯤꯛꯇꯤ ꯃꯈꯣꯟ ꯇꯥꯗꯤꯌꯦ
ꯑꯣ
ꯀ ꯆꯆꯥꯥ ꯇꯔꯥꯗꯤ ꯌꯥꯈꯤꯗꯦ ꯑꯗꯨꯕꯨ ꯄꯥꯥꯃ ꯃꯈ ꯈꯅꯤ ꯇꯥꯏꯕꯀꯣ ꯑꯗꯣ ꯀꯩꯁꯨ ꯀꯥꯏꯗꯦꯗ ꯗꯥꯎ ꯌꯦꯡꯕ ꯇꯥꯔꯦꯀꯣ
ꯇꯥꯏꯦ ꯅ ꯀꯌꯥ ꯀꯨꯏꯈ꯭ꯔꯕꯗꯨ ꯖꯣꯏꯟ ꯇꯧ
ꯍꯣꯏꯗ꯭ꯔꯦꯗ ꯉꯔꯥꯡ ꯀꯝꯕ ꯉꯔꯥꯡ ꯃ ꯗꯦꯁꯤ ꯑ ꯊꯥꯔꯇꯤ ꯋꯥꯟ ꯂꯥꯛꯑꯝꯃꯤꯁꯤ ꯑꯩꯈꯣꯏꯒꯤ ꯖꯨꯟꯒꯤ ꯊꯥꯁꯦ
ꯑꯣ
ꯑꯗꯨꯒꯤ ꯑꯩꯁꯨ ꯌꯥꯎꯕꯅꯦ
ꯑꯣ
ꯅꯪꯗꯤ
ꯑꯩꯗꯤ ꯉꯁꯥꯏꯅ ꯑꯦꯄ꯭ꯔꯨꯚ ꯇꯧꯋꯤ ꯑꯩꯁꯦ ꯇꯔꯤꯦ
ꯌꯥꯝ ꯅꯨꯡꯉꯥꯏꯕꯅꯤ ꯍꯥꯏꯕꯗꯤ ꯑ ꯑꯩꯁꯨ ꯃꯁꯤꯒꯨꯝꯕ ꯋꯥꯔꯤꯒꯨꯝꯕ ꯑꯗꯨꯒ ꯂꯣꯟꯁꯦ ꯈꯪ ꯈꯪꯗꯦꯀꯣ ꯍꯥꯏꯕꯗꯤ ꯌꯨꯝꯗꯣ ꯂꯩꯗꯕꯀꯣ ꯍꯥꯏꯌꯦ ꯀ꯭ꯂꯥꯁ ꯊ꯭ꯔꯤꯗꯒꯤ ꯍꯧꯅ ꯌꯨꯝꯗ ꯂꯩꯗꯕ ꯍꯥꯏꯔꯒꯗꯤ ꯈ꯭ꯔꯤꯁꯃꯥꯁꯀꯨꯝꯕ ꯈꯛꯗ ꯑꯩ ꯌꯨꯝꯗ ꯂꯥꯛꯑꯕꯀꯣ ꯑꯗꯨ ꯃꯄꯥꯟꯅ ꯊꯣꯛꯑꯒ ꯑꯗꯨꯒ ꯂꯥꯏꯂꯤꯛ ꯄꯥꯕ ꯑꯗꯨ ꯑꯗꯥ ꯁꯨꯃꯥꯏꯅ ꯇꯧꯕꯒꯤ ꯑꯩꯁꯨ ꯑꯩꯒꯤ ꯂꯩꯐꯝꯒꯤ ꯂꯣꯟꯁꯦ ꯈꯪꯅꯤꯡꯉꯤ ꯍꯥꯏꯅ ꯇꯧꯕꯀꯣ ꯑꯗꯨ ꯑꯩꯒꯤ ꯏꯃ ꯃꯥꯅ ꯅꯪꯅ ꯈꯥꯡꯅꯤꯡꯔꯤꯗ ꯆꯪꯂꯉꯣꯑꯣ ꯆꯪꯉꯒ ꯅꯪꯅ ꯌꯥꯝ ꯑꯗꯨꯖꯅ ꯍꯥꯏꯔꯤꯅꯤ ꯍꯥꯏꯕꯒ ꯑꯗꯨꯗꯣ ꯅꯨꯄꯤꯁꯤꯡꯁꯨ ꯂꯩꯑ ꯅꯨꯄꯤ ꯐꯖ ꯐꯖꯕꯁꯨ ꯂꯩꯑ ꯍꯥꯏꯅ ꯃꯥꯅ ꯇꯁꯦꯡꯅ ꯍꯥꯏꯌꯦꯀꯣ ꯑꯗꯣ ꯍꯣꯏ ꯑꯩ ꯑꯩꯁꯨ ꯌꯥꯎꯔꯒ ꯑꯃꯨꯛꯀ ꯑꯩꯁꯨ ꯀꯔꯤꯁꯤ ꯇ꯭ꯔꯥꯏ ꯇꯧꯒꯦ ꯍꯥꯏꯅꯀꯣ ꯑꯗꯨꯒ ꯁꯨꯃꯥꯏꯅ ꯇꯧꯒꯅꯤ
ꯎꯝ
ꯌꯥꯝꯅ ꯀꯩ ꯍꯥꯏꯁꯦ ꯕꯦꯅꯤꯐꯤꯠ ꯑꯣꯏꯕꯅꯤꯀꯣ ꯃꯁꯤꯁꯦ ꯉꯁꯤꯒꯤ ꯂꯩꯄꯥꯛ ꯃꯐꯝꯁꯤꯀꯣ ꯍꯥꯏꯕꯗꯤ ꯑꯩꯈꯣꯏꯁꯨ ꯑ ꯅꯈ꯭ꯋꯥꯔꯤ ꯈꯥꯡꯗꯦ ꯍꯥꯏꯕꯗꯤ ꯇꯝꯄꯥꯛꯅ ꯂꯩꯕꯅꯤꯅꯦꯀ ꯑꯩꯈꯣꯏꯒꯤ ꯑꯗꯨꯒꯒꯨꯝꯕꯗꯨ ꯍꯩꯗꯦ ꯍꯥꯏꯕꯗꯤ ꯋꯥ ꯉꯥꯡꯗꯕ ꯑꯗꯨꯗ ꯀꯣ
ꯎꯝ
ꯋꯥ ꯉꯥꯡꯔꯦ ꯑꯃꯨꯛꯀꯣ ꯏꯪꯂꯤꯁ ꯊꯣꯛꯂꯛꯄ ꯑꯗꯨꯒ ꯑꯩꯈꯣꯏꯒꯤ ꯂꯣꯟ ꯊꯣꯔꯛꯄꯈꯣ
ꯎꯝ ꯅꯪ ꯅꯪ ꯔꯣꯡꯩ ꯅꯪꯁꯨ ꯔꯣꯡꯉꯩꯅꯤꯀꯣ ꯂ
ꯑꯗꯨ ꯀꯨꯝꯕꯗꯤ ꯍꯥꯏꯒꯅꯨꯀꯣ ꯃꯁꯤꯗ ꯍꯥꯏꯅꯤꯡꯉꯤ ꯋꯥꯆꯦꯞꯇ ꯍꯥꯏꯁꯦ ꯃꯈꯣꯏꯅ ꯃꯈꯣꯏꯅ ꯑꯗꯨꯒꯨꯝꯕꯗꯤ ꯍꯥꯏꯔꯅꯨ ꯍꯥꯏꯕꯀꯣ ꯃꯁꯤꯗ ꯍꯣꯔꯦꯟ ꯀꯣꯟꯅ ꯋꯥꯠꯁꯀꯣꯝꯗ ꯍꯥꯏꯁꯦ
ꯑ
ꯑꯣ ꯉꯔꯥꯡꯁꯨ ꯑꯥ ꯁꯨꯃꯥꯏꯅ ꯍꯥꯏꯌꯦꯀꯣ ꯁꯨꯃꯥꯏꯅ ꯑꯩꯒꯤ ꯑꯩꯁꯨ ꯐꯥꯔꯁ ꯇꯥꯏꯝꯗ ꯃꯁꯤ ꯃꯐꯝꯗ ꯌꯥꯕ ꯃꯇꯝꯗꯀꯣ ꯑ ꯅꯨꯄꯤ ꯑꯃꯅ ꯑꯩꯉꯣꯟꯗ ꯀꯣꯜ ꯇꯧꯔꯛꯑꯦꯕꯀꯣ ꯑꯔꯝꯗꯅ ꯑꯟꯖꯨꯒꯨꯝꯕꯗꯤ ꯈꯪꯅꯕ ꯑꯗꯨꯒ ꯑꯩꯁꯦ ꯁꯨꯃꯥꯏꯅ ꯇꯧꯒꯅꯤ ꯍꯥꯏꯅ ꯑꯩꯁꯦ ꯑ ꯏꯟꯇ꯭ꯔꯣꯗꯛꯁꯟ ꯇꯧꯕꯀꯣ ꯃꯁꯤ ꯂꯥꯏꯐꯝꯅ ꯂꯩꯕꯅꯤ ꯑꯩ ꯑꯗꯨꯗ ꯂꯩꯕꯅꯤ ꯑꯗꯨꯒ ꯑꯩꯈꯣꯏꯒꯤ ꯃꯐꯝ ꯑꯁꯤꯗꯅꯤ ꯑꯗꯨꯅ ꯂꯣꯏꯔꯃꯛ ꯑꯩ ꯍꯥꯏꯈ꯭ꯔꯦꯕ
ꯑꯥ
ꯍꯥꯏꯕ ꯃꯇꯝꯗ ꯃꯥꯅ ꯋꯥ ꯆꯠꯂꯛ ꯍꯥꯏꯔ ꯅꯪꯁ